ꯍꯜꯂꯣ ꯍꯜꯂꯣ ꯍꯣꯏ ꯇꯥꯏ ꯑꯩꯇꯣꯅ
ꯑꯩ ꯍꯤꯞꯅꯤ
ꯑꯩ ꯅꯨꯡꯉꯥꯏꯅ
ꯍꯣꯏ ꯅꯨꯡꯉꯥꯏꯌꯦ ꯅꯪꯗꯤ ꯀꯩꯗꯧꯔꯝꯃꯤꯅꯣ
ꯑꯗꯩꯗꯤ ꯐꯝꯃꯒ ꯂꯩꯗ ꯊꯕꯛ ꯃꯐꯝꯗ
ꯃꯤ ꯀꯁꯇꯃꯔꯁꯤꯡ ꯂꯥꯛꯑꯣ ꯍꯥꯏꯔꯁꯨ ꯂꯥꯛꯇꯦ ꯑꯗꯨꯗꯤ ꯀꯔꯤ ꯇꯧꯅꯤ
ꯀꯥꯏ ꯋꯥꯏ ꯊꯕꯛ ꯁꯨꯏꯅꯣ ꯍꯥꯏꯕꯗꯤ ꯀꯩ ꯗꯨꯀꯥꯟꯅꯣ ꯍꯥꯏꯅꯣ ꯍꯥꯏꯕ
ꯃꯄꯥꯟꯅ ꯃꯄꯥꯟ ꯂꯝꯗꯅꯤꯅ
ꯀ ꯍꯥꯏꯔꯣ
ꯎꯝ ꯁ ꯃꯔ ꯂꯥꯛꯇ ꯒꯤ ꯑ ꯈꯥꯏꯗꯅꯤ
ꯕꯔꯣ
ꯅꯪꯗꯤ ꯅꯨꯡꯉꯥꯏꯔꯛꯏꯅꯣ
ꯍꯣꯏ ꯑꯩꯗꯣꯀꯣ ꯁꯝꯃꯔ ꯚꯦꯀꯦꯁꯟ ꯁꯨꯇꯤ ꯌꯨꯝꯗ ꯆꯠꯄꯅꯦꯕ
ꯍꯣꯏ ꯌꯥ
ꯑꯗꯨꯒ ꯉꯁꯤ ꯍꯜꯂꯛꯄ ꯑꯗꯣ ꯍꯧꯖꯤꯛ ꯍꯦꯛ ꯌꯧꯕꯅꯦ ꯍꯣꯁꯇꯦꯜꯗ ꯑꯃꯨꯛ
ꯑ ꯑꯁ ꯀꯣꯂꯦꯖ ꯀꯥꯏꯔꯕ
ꯑꯍꯣꯏ ꯀꯣꯂꯦꯖ ꯀꯥꯏꯅꯦ ꯅꯨꯡꯉꯥꯏꯌꯦ ꯐꯦꯟ ꯃꯈꯥꯗ ꯌꯥꯝ
ꯂꯝꯕꯤ ꯂꯝꯕꯤ ꯁꯥꯡꯗ ꯆꯠꯂꯒ ꯂꯥꯛꯑꯒ ꯇꯨꯝꯃꯒ ꯍꯧꯖꯤꯛꯅ ꯍꯧꯒꯠꯄꯅꯦꯕ
ꯀꯅꯥ
ꯅꯥꯡ
ꯅꯠꯇꯦ ꯍꯧꯖꯤꯛ ꯌꯧꯕꯗ ꯉꯥꯏꯔꯤ ꯑꯩꯈꯣꯏꯗꯣ ꯑꯩꯈꯣꯏ ꯏꯄꯥ ꯏꯃꯥ ꯑꯩ ꯆꯠꯄꯅꯦꯕ ꯑꯣꯛꯆꯥꯛ ꯂꯧꯔꯝꯃꯒ ꯑꯩꯗꯤ ꯑꯗꯨꯝ ꯕꯖꯥꯔ ꯆꯠꯈ꯭ꯔꯦ ꯑꯗ ꯃꯣꯏ ꯑꯃꯨꯛ ꯌꯨꯝ ꯍꯟꯈ꯭ꯔꯦ ꯑꯃꯨꯛ
ꯑꯣ ꯅꯪ ꯅꯪꯅ ꯀꯔꯤ ꯇꯧꯔꯤꯕ ꯑꯣꯁꯇ꯭ꯔꯦꯦꯜꯂꯤꯌꯥꯗ
ꯑꯣꯗ ꯑꯩ ꯂꯥꯏꯔꯤꯛ ꯇꯝꯃꯤꯅꯦ ꯀꯩꯅꯣ
ꯑꯣ ꯊ ꯊ
ꯅꯪꯗꯤ ꯀꯩ ꯃꯊꯦꯜ ꯆꯥꯕꯤꯈ꯭ꯔꯒꯦ ꯉꯁꯤꯒꯤ
ꯑꯁ ꯑꯩ ꯉꯁꯤ ꯐ꯭ꯔꯥꯏꯗ ꯔꯥꯏꯁ ꯑꯣꯏꯅ ꯆꯥꯕꯤꯌꯦ
ꯀꯩꯒꯤꯅꯣ ꯆꯥꯕ ꯊꯣꯡꯕ ꯇꯜꯂꯕꯒꯤꯔꯣ
ꯅꯠꯇꯦꯗ ꯑꯗꯨꯝ ꯅꯨꯡꯇꯤꯒꯤ ꯑꯗꯨꯝ ꯆꯥꯔꯒ ꯂꯩꯕꯅꯤꯗꯁꯨ
ꯑꯣ ꯑꯣ
ꯐ꯭ꯔꯥꯏ ꯔꯥꯏꯁꯒꯨꯝꯕ ꯕꯤꯔꯌꯥꯅꯤꯒꯨꯝꯕ ꯀꯔꯤ ꯀꯔꯤꯔ ꯑꯗꯨ ꯆꯔ ꯂꯩ
ꯐꯩꯅꯦ ꯑꯩꯗꯤ ꯑꯗꯨꯒꯨꯝꯕꯗꯣ ꯆꯥꯅꯤꯡꯉꯤ
ꯑꯩꯣꯏꯗꯤ ꯆꯥꯅꯤꯡꯗꯦꯍꯦ ꯁꯃꯟꯒꯤ ꯆꯥꯅꯤꯡ ꯔꯦꯍꯦ
ꯑꯣ ꯑꯣ ꯑꯗꯨꯗꯤ ꯍꯣꯇꯦꯜ ꯐꯝꯈꯤꯔꯣ
ꯎꯝ ꯍꯣꯇꯦꯜ ꯀꯔꯤ ꯍꯥꯏꯁꯤꯔꯥ ꯍꯣꯇꯦꯜꯗ ꯂꯩꯕꯅꯤꯅꯀꯣ
ꯍ
ꯑꯗꯨꯃꯗꯤ ꯑꯁ ꯁꯅꯤ ꯃ ꯔꯦꯦ
ꯑꯩꯈꯣꯏꯗꯤ ꯆꯥꯅꯤꯡꯉꯦ ꯆꯥꯠ ꯖꯥꯠ ꯃꯊꯦꯜ ꯇꯧꯔꯒ ꯑꯃꯨꯛ ꯕꯟ ꯇꯧꯅꯤꯡꯉꯦ ꯑꯗꯨꯒꯨꯝꯕ
ꯕꯤꯔꯌꯥꯅꯤꯕꯨ ꯀ ꯅꯅꯕꯨꯛꯪ ꯇꯧꯕꯅꯤ
ꯑꯗꯨ ꯅꯪ ꯆꯥꯛ ꯑꯗꯨꯝ ꯕꯤꯔꯌꯥꯅꯤꯒꯨꯝꯕ ꯑꯗꯨꯝ ꯆꯥꯔ ꯂꯩꯔꯦ
ꯍ ꯕꯤꯔꯌꯥꯅꯤꯒꯨꯝꯕꯥ ꯔꯥꯏꯁꯒꯨꯝꯕꯥ ꯑ ꯑꯗꯨꯒꯤ ꯇꯥꯅꯤꯡꯗ꯭ꯔꯦꯍꯦ ꯄꯨꯛ ꯂꯣꯏ ꯅꯥꯏꯅ ꯃꯈꯣꯏꯒꯤꯗꯤ ꯃꯁꯂ ꯌꯥ ꯃꯁ ꯂꯩꯒꯦꯀꯣ
ꯍꯣꯏ ꯃꯣꯏ ꯃꯣꯏꯗꯤ ꯖꯥꯠ ꯖꯥꯠ ꯍꯥꯕ꯭ꯔꯅꯦꯕ
ꯎꯝ ꯃꯩꯒꯤ ꯃꯩꯒꯤ ꯆꯥꯛ ꯌꯦꯟꯁꯥꯡꯁꯦ ꯑꯁ ꯍꯥꯎꯗꯕꯅꯤ
ꯅꯊꯟꯗ ꯊꯣꯡꯉꯒ ꯆꯥꯕꯗꯤ ꯌꯥꯗꯕ꯭ꯔꯣ
ꯌꯥꯏꯗ ꯂꯩꯗ ꯑꯩꯁꯨ ꯃꯔꯛ ꯃꯔꯛꯇ ꯏꯊꯟꯇ ꯊꯣꯡꯉꯒ ꯆꯥꯕꯅꯤꯅꯦ
ꯑꯥ ꯑꯅ ꯃꯄꯥꯟ ꯂꯝꯗꯅꯦ ꯁꯥ ꯁꯥ ꯀꯩꯀꯥꯁꯦ ꯍꯣꯡꯕ꯭ꯔꯣ ꯇꯥꯡꯕ꯭ꯔꯣ
ꯑꯗꯨꯝ ꯀꯔꯤ ꯍꯥꯏꯆꯦꯔ ꯃꯈꯣꯏꯗ ꯄꯥꯛ ꯐꯪꯗꯕꯗꯤ ꯌꯥꯝ ꯇꯥꯡꯉꯦꯗ ꯑꯗꯨꯕꯨ ꯑꯗꯨꯝ ꯐꯪꯉꯒ ꯂꯩꯕꯈꯣꯏꯗꯤ ꯍꯣꯡꯉꯦ ꯀꯗ
ꯌꯦꯟꯒꯨꯝꯕꯗꯤ
ꯑꯩ ꯌꯦꯟꯒꯨꯝꯃꯗꯤ ꯍꯣꯡꯒꯦꯗ
ꯑꯣ
ꯄꯣꯛꯁꯥꯒꯨꯝꯕ ꯑꯗꯨꯒꯨꯝꯕꯗꯤ ꯈꯔ ꯇꯥꯡꯕꯀꯣ
ꯍꯣꯏ ꯍꯣꯏ
ꯎꯝ ꯃꯈꯣꯏꯗ ꯍꯣꯡꯕꯗꯤ ꯌꯦꯟ ꯁꯥꯒꯨꯝꯕ ꯑ ꯍꯃꯦꯁꯥ
ꯍꯥꯥ
ꯁꯟꯁ ꯑꯗꯨꯒꯨꯝꯕꯗꯤ ꯍꯣꯡꯉꯤꯗ
ꯑꯥ ꯑꯁ ꯑꯩ ꯑꯩꯁꯨ ꯃꯄꯥꯜ ꯂꯝ ꯆꯠꯅꯤꯡꯉꯦ ꯍꯥꯏꯕꯗꯤ ꯑꯦꯛꯁꯄꯤꯔꯤꯌꯦꯟꯁ ꯇꯧꯅꯤꯡꯉꯦ ꯑꯗꯨꯝ ꯑꯃꯔꯛ
ꯍꯝ ꯑꯗ ꯑꯗꯨ ꯑꯣꯗꯪ ꯀꯣꯂꯦꯁ ꯀꯔ ꯏꯗꯨ
ꯑ ꯍꯪꯉꯣꯉꯣ
ꯝꯕ ꯂ ꯇꯝꯕ ꯂꯣꯏꯔꯒ ꯆꯠꯄ ꯌꯥꯏꯅ
ꯂꯟꯊꯣꯏꯕ ꯑꯁꯤ ꯑꯁꯤ ꯀꯥꯗ
ꯎ ꯑ
ꯍꯣꯏ
ꯑꯣ ꯅꯪꯒꯤ ꯅꯪꯒꯤ ꯅꯪꯒꯤ ꯀꯣꯂꯦꯖ ꯇꯝꯃꯤꯗꯣ ꯂꯣꯏꯔꯀꯥꯟꯗ ꯆꯠꯄ ꯌꯥꯏꯅ
ꯍꯣꯏ ꯆꯠꯀꯅꯤ
ꯅ ꯊꯕꯛ ꯇꯧꯒꯦ ꯍꯥꯏꯔꯁꯨ ꯅꯣꯏꯒꯤ ꯁꯥꯔꯇꯤꯐꯤꯀꯦꯠ ꯂꯩꯔꯦ ꯑꯗꯨꯔ ꯄꯨꯔꯥꯔꯒ ꯇꯧꯔꯗꯤ ꯑꯗꯨꯝ ꯊꯕꯛꯇꯗꯤ ꯑꯗꯨꯝ ꯐꯪꯒꯅꯤꯗ ꯊꯨꯅ
ꯀꯥꯏꯗ ꯀꯣꯗꯔ ꯀ ꯊꯣ
ꯅꯣꯏꯒꯤ ꯑꯦꯒꯤ ꯁꯔꯇꯤꯐꯤꯦꯠ ꯂꯩ ꯑꯗꯨꯝ
ꯑꯗ ꯑꯩꯗꯤ ꯕꯤ ꯑꯦ ꯑꯦꯝ ꯑꯦꯒꯤ ꯅꯠꯇꯦꯗ ꯁꯥꯔꯇꯤꯐꯤꯀꯦꯠꯇꯣ
ꯀꯔꯝꯕꯔꯣ
ꯑꯩ ꯕꯤ ꯇꯦꯛ ꯇꯝꯃꯤꯅꯦ ꯇꯦꯛꯅꯤꯀꯦꯜ ꯂꯥꯏꯟ ꯑꯣꯏꯅ ꯆꯠꯂꯑꯦ
ꯎ ꯀꯥꯏꯗꯦꯗ ꯑꯗꯨꯁꯨ ꯑꯦꯛꯁꯄꯤꯔꯤꯌꯦꯟꯁ ꯂꯩꯔꯗꯤ ꯑꯗꯨꯝ ꯌꯥꯅꯤꯅ
ꯍꯣꯏ ꯍꯣꯏ
ꯐꯦꯁꯤꯂꯤꯇꯤ ꯌꯥꯝꯃꯤꯅ ꯁꯤꯗꯗꯤ ꯑꯩꯈꯣꯏꯔꯣꯝꯗꯒꯤ ꯑꯗꯨꯒ ꯁꯤꯗꯗꯤ ꯐꯦꯁꯤꯤ ꯁꯤꯤ ꯌꯥꯝ ꯑꯃꯒꯤꯒꯀꯣ
ꯍꯣꯏ
ꯀꯔꯤ ꯅꯪ ꯀ ꯀꯔꯝꯕꯗ ꯑꯦꯛꯁꯄ ꯑꯗꯨꯗ ꯅꯪ ꯇꯧꯅꯤꯡꯉꯗꯤ ꯇꯧꯕ ꯌꯥꯏꯅ
ꯑ ꯑꯗꯨ ꯇꯣꯂꯣꯞ ꯀꯨꯝꯕꯗꯤ ꯀꯌꯥ ꯁꯥꯕꯤꯒꯦ ꯅꯣꯏꯒꯤꯗꯤ
ꯑꯩꯈꯣꯏꯒꯤꯗꯤ ꯌꯥꯝ ꯂꯩꯗ ꯁꯚꯦꯟꯇꯤꯟ ꯑꯩꯠꯇꯤꯟ ꯈꯛꯇꯅꯤꯗ
ꯑꯁ ꯌꯥꯝꯃꯦ ꯍꯣꯏ ꯃꯄꯥꯟ ꯂꯝꯗ ꯑꯣꯏꯔꯗꯤ ꯑꯗꯨꯝ ꯌꯥꯗꯤ ꯌꯥꯏꯀꯣ
ꯍ ꯁꯤꯅꯦ ꯑꯇꯩ ꯑꯩꯈꯣꯏꯗꯤ ꯀꯨꯟ ꯀꯨꯟꯊ꯭ꯔꯥ ꯌꯥ ꯂꯨꯃ ꯐꯪꯍꯒ ꯂꯩꯕ ꯑꯩꯈꯣꯏꯗꯤ ꯔꯦꯁꯇꯨꯔꯦꯟ ꯂꯥꯏꯟꯗ ꯂꯩꯕꯒꯤꯀꯣ
ꯍꯣ ꯍꯣꯏ
ꯎ ꯑꯩꯈꯣꯏ ꯔꯦꯁꯇꯨꯔꯦꯟ ꯂꯥꯏꯟꯗ ꯅꯠꯇ꯭ꯔꯒ ꯀꯝꯄꯅꯤꯗꯒꯨꯝꯕ ꯁꯂꯨꯟꯗꯒꯨꯝꯕ ꯑꯗꯨꯒꯨꯝꯕ ꯇꯧꯔꯗꯤ ꯌꯥꯝꯕꯅꯤꯅ ꯁꯦꯂꯔꯤ
ꯑꯣꯏ ꯊꯕꯛ ꯇꯧꯕꯗꯣ
ꯋꯥꯏ ꯍꯥꯏꯉꯗꯤ ꯂꯩꯇꯦꯗ
ꯑ ꯑ
ꯑꯗꯨꯝ ꯃꯤ ꯂꯥꯛꯈ꯭ꯔꯗꯤ ꯐ꯭ꯔꯤ ꯑꯣꯏꯕꯒꯤꯀꯣ ꯃꯤꯅ ꯕꯤꯖꯤ ꯇꯧꯕ ꯅꯨꯃꯤꯠ ꯂꯩꯕꯅꯤ ꯁꯇꯔꯗꯦ ꯐ꯭ꯔꯥꯏꯗꯦ ꯁꯦꯇꯔꯗꯦ ꯁꯟꯗꯦ ꯕꯤꯖꯤ ꯇꯧꯅꯤ
ꯑꯗꯣ ꯅꯣꯏꯗꯗꯤ ꯑꯗꯨꯝ ꯂꯥꯛꯄ ꯃꯤꯅꯦ ꯇꯤꯞꯁ ꯀꯩꯀꯥꯁꯨ ꯄꯤꯔꯝꯅꯤꯀꯣ
ꯄꯤꯕ ꯂꯩ ꯀꯔꯤ ꯃꯣꯏꯅ ꯀꯔꯤ ꯍꯥꯏꯁꯣꯏ ꯇꯤꯞꯁ ꯑꯗꯨꯝ ꯄꯤꯕ ꯂꯩꯌꯦ ꯁꯔꯚꯤꯁ ꯆꯥꯔꯖ ꯑꯗꯨꯝ ꯄꯤꯕ ꯂꯩꯌꯦꯅ
ꯑꯥ ꯑꯥ ꯅꯪꯉꯣꯟꯗꯗꯤ ꯌꯥꯝ ꯄꯤꯔꯃꯅꯤ ꯃꯤꯅ ꯅꯨꯡꯁꯤꯕꯒꯤ
ꯑꯩ ꯄꯅꯦ ꯃꯤ ꯀꯔꯤ ꯍꯥꯏꯁꯤꯦꯔ ꯎ ꯋꯥꯈꯜ ꯋꯥꯈꯜ ꯐꯕꯈꯣꯏꯗꯤ ꯑꯗꯨꯝ ꯄꯤꯌꯦꯦꯗ
ꯍ ꯍꯥ
ꯅꯣꯏ ꯅꯣꯏ ꯋꯥꯔꯝꯒꯅꯤ ꯑꯗꯨꯃꯥꯏꯅ ꯐꯖꯅ ꯇꯧ ꯁꯦꯝꯕ ꯇꯧꯕꯤꯔꯨꯁꯦ ꯍꯥꯏꯅꯀꯣ ꯑꯗꯨꯝ ꯄꯤꯔꯝꯃꯦꯗ ꯑꯩꯈꯣꯏꯅ ꯐꯖꯅ ꯁꯥꯔꯚꯤꯁ ꯇꯧꯔꯗꯤ ꯃꯈꯣꯏꯅꯁꯨ ꯑꯗꯨꯝ ꯐꯖꯅ ꯇꯧꯕꯤ ꯑꯩꯈꯣꯏꯕꯨ ꯍꯥꯏꯅ ꯄꯤꯈꯅꯤꯗ
ꯍꯣꯏ ꯍꯣꯏ ꯍꯣꯏ
ꯀꯔꯤ ꯑꯁꯦꯛ ꯂꯩ ꯄꯦꯁꯥ ꯃꯔꯔꯁꯤꯡꯕꯨ
ꯍꯣꯏ
ꯔꯦꯁꯄꯦꯛ ꯂꯩꯗꯕꯤꯗ ꯑꯗꯨꯝ ꯇꯧꯔꯒ ꯂꯩ ꯑꯗꯨꯩ ꯃꯤꯅꯁꯨ ꯅꯨꯡꯁꯤꯕꯤꯔꯔꯣꯏ ꯑꯩꯅ
ꯍꯣꯏ ꯃꯥꯅꯦ ꯃꯥꯅꯦ
ꯑꯃꯔꯣꯝꯅꯗꯤ ꯅꯨꯡꯉꯥꯏ ꯑꯃꯔꯣꯝꯅ ꯈꯟꯗꯤ
ꯍ ꯑꯗꯣ ꯅꯪ ꯍꯣꯇꯦꯜꯗ ꯑꯗꯨꯝ ꯂꯩꯕ꯭ꯔꯣ ꯍꯥꯏꯕꯗꯤ ꯔꯦꯟꯗ ꯑꯃꯨꯛ ꯇꯣꯉꯥꯟꯅ ꯂꯩꯕ꯭ꯔꯣ
ꯃꯈꯣꯏꯅ ꯔꯨꯝ ꯄꯤꯌꯦꯗ
ꯅꯊꯟꯗ ꯁꯨꯕ꯭ꯔꯣ ꯅꯃꯥꯟꯅꯕꯈꯣꯏꯗꯤ ꯌꯥꯎꯗ꯭ꯔꯣ ꯅꯣꯏ ꯂꯥꯛꯃꯤꯟꯅꯕ ꯑꯁ ꯑꯁ꯭ꯋꯥꯏꯗꯒꯤ
ꯑꯣ ꯅꯨꯡꯉꯥꯏꯗꯤ ꯂꯩꯇꯦꯅꯦ ꯑ ꯁꯤ ꯎ ꯑꯇꯩꯒꯤ ꯂꯝ ꯑꯩꯈꯣꯏꯒꯤꯅꯤꯅ ꯑꯩ ꯖꯥꯇꯤ ꯑꯩꯈꯣꯏꯒꯤꯅꯤꯅ
ꯑ ꯑꯥ ꯑ
ꯑꯩꯈꯅꯣ ꯁꯤꯅꯦ ꯑꯗꯨꯕꯨ ꯇ ꯁꯤꯁꯤꯡꯒ
ꯍꯥꯣꯏ
ꯑꯩꯈꯣꯏ ꯑꯩꯈꯣꯏ ꯑꯩꯈꯣꯏ ꯃꯁꯦꯟꯒ ꯂꯩꯃꯤꯟꯅꯕꯁꯦ ꯅꯨꯡꯉꯥꯏꯇꯕꯅꯤ
ꯍ ꯍꯣꯏ
ꯑ ꯃꯤ ꯃꯤꯒ ꯂꯩꯃꯤꯟꯅꯔꯒ ꯃꯤ ꯃꯤꯒ ꯇꯤꯟꯅꯔꯛꯄꯗ ꯅꯨꯡꯉꯥꯏꯕꯅꯤꯅ
ꯍꯣꯏ ꯍꯣꯏ ꯑꯗꯨꯖꯅꯦꯦ
ꯎ ꯃꯤꯒꯤ ꯋꯥꯈꯜꯁꯨ ꯈꯪꯕ ꯑꯩꯈꯣꯏꯈꯩ ꯃꯆꯦꯟ ꯑꯃꯈꯛꯇ ꯑꯣꯏꯔꯗꯤ ꯑꯗꯨꯅꯤ ꯑꯖꯅꯤ ꯇꯧꯔꯒ ꯑꯗꯨꯝ ꯇꯣꯛꯈ꯭ꯔꯅꯦꯕ
ꯆꯨꯝꯃꯤꯕ ꯃꯔꯝꯗ
ꯑ
ꯉꯁꯤꯒꯤꯗꯤ ꯃꯤ ꯀꯩ ꯍꯥꯏꯅ ꯍꯥꯏꯌꯨ
ꯆꯦ ꯁꯨ ꯌꯦꯡꯒꯗꯧꯅꯤꯅꯦ
ꯍꯣꯏ
ꯑ
ꯅꯪꯗꯤ ꯌꯦꯡꯕ꯭ꯔꯣ
ꯑꯩ ꯃꯔꯛ ꯃꯔꯛꯅ ꯅꯨꯡꯉꯥꯏꯕ ꯀꯔꯤ ꯈꯔ ꯐꯖꯒꯗꯧꯕ ꯃꯦꯠꯁꯀꯨꯝꯕꯅ ꯌꯦꯡꯒꯦꯗ
ꯑ ꯉꯁꯤ ꯃꯣꯔꯅꯤꯡꯒꯤꯗꯣ ꯌꯦꯡꯕ꯭ꯔꯣ
ꯑꯁ ꯃꯣꯔꯅꯤꯡ ꯑꯩ ꯑꯩ ꯉꯁꯤ ꯃꯣꯔꯅꯤꯡ ꯈꯔ ꯊꯕꯛ ꯊꯨꯅ ꯆꯠ ꯒꯤ ꯌꯦꯡꯗꯤꯗ
ꯑ ꯕꯣꯜꯁꯨ ꯏꯊꯟꯗ ꯌꯦꯡꯉꯗꯤ ꯌꯦꯡꯕ ꯄꯥꯛ ꯅꯨꯡꯉꯥꯏꯇꯦ ꯑꯩꯒꯤ ꯑꯣꯏꯅꯗꯤ
ꯎꯝ ꯃꯤ ꯂꯩꯔꯒ ꯁꯞꯄꯣꯔꯠ ꯇꯧꯅꯔꯒ ꯂꯩꯕꯗ ꯦꯠ ꯇ ꯀꯗꯉ ꯎꯝ
ꯕ꯭ꯔꯣꯗꯤ ꯅꯨꯄꯤꯒꯤ ꯑꯣꯏꯔꯕꯣ
ꯍꯥ
ꯕ꯭ꯔꯣꯗꯤ ꯁꯤꯡꯒꯜꯔꯣ ꯅꯨꯄꯤ ꯂꯩꯔꯕꯣ
ꯀꯗꯥꯏꯗꯒꯤ ꯅꯨꯄꯤꯅꯣꯅꯦ ꯏꯥ ꯐꯥꯎꯒꯦꯅ ꯑꯃ ꯁꯦꯟꯅꯕ ꯉꯝꯃꯤ ꯀ ꯅꯨꯄꯤ ꯀꯣꯏꯗꯤ ꯂꯣꯏ
ꯊꯥꯖꯗꯦꯗ
ꯅꯨꯄꯤ ꯐꯖꯤ ꯅꯨꯄꯤꯒꯤ ꯅꯨꯄꯤꯒꯤ ꯋꯥꯔꯤꯗꯤ ꯊꯥꯔꯅꯤꯅ
ꯈꯦ
ꯋꯥꯈꯜ ꯂꯩꯗꯦꯕ ꯅꯨꯄꯤꯒꯤ ꯋꯥꯈꯜ
ꯐꯩ ꯐꯩ
ꯦ ꯏꯁꯥ ꯏꯁꯥ ꯅꯨꯡꯉꯥꯏꯔꯗꯤ ꯌꯥꯔꯦ ꯍꯥꯏꯅꯅ ꯍꯤꯡꯉꯕꯅꯤ
ꯑꯍ-ꯍ-ꯍ
ꯅꯨꯄꯤꯒꯤ ꯅꯨꯄꯤ ꯀꯣꯏꯔꯒ ꯀꯔꯤ ꯋꯥꯈꯜ ꯋꯥꯅꯤꯡꯉꯥꯏ ꯀꯔꯤ ꯇꯧꯅꯤ
ꯍꯣꯏ
ꯇꯤꯡꯕꯅꯤ ꯅꯨꯄꯤ ꯀ‌ꯣꯏꯕ
ꯑꯗꯨ ꯅꯪ ꯐꯖꯟꯅ ꯀꯣꯏꯔꯗꯤ ꯌꯥꯗꯤ ꯌꯥꯕꯅꯤꯀꯣ ꯑꯟꯗꯔꯁꯇꯦꯟꯗꯤꯡ ꯂꯩꯔꯒ ꯅꯨꯄꯤꯗꯣ ꯐꯔꯗꯤ
ꯍꯣꯏ ꯍꯟꯗꯛ ꯍꯟꯗꯛꯀꯤ ꯍꯟꯗꯛꯀꯤꯁꯤꯡꯗꯤ ꯑ ꯄꯩꯁꯥ ꯄꯩꯁꯥꯗ ꯄꯩꯁꯥ ꯄꯩꯁꯥ ꯈꯛꯇ ꯑꯣꯏꯕꯒꯣ
ꯍꯣꯏ ꯍꯣꯏ
ꯑꯩꯈꯣꯏ ꯄꯩꯁꯥ ꯄꯥꯏꯗꯕ ꯑꯩꯈꯣꯏꯗꯤ ꯐꯪꯗꯕꯅꯤꯍꯦ
ꯐꯪꯉꯝꯅꯤꯗ ꯅꯪ ꯄꯩꯁꯥ ꯊꯣꯛꯏꯗꯨꯗꯤ
ꯄꯩꯁꯥ ꯊ‌ꯣꯑꯦ ꯍꯥꯏꯕ ꯋꯥꯅꯤꯗ ꯎꯄꯥꯏ ꯂꯩꯥꯏꯗꯕꯅꯤ
ꯁꯤꯚꯤꯡ ꯇꯧꯗ꯭ꯔꯣ ꯅꯪ
ꯁꯦꯚꯤꯡ ꯁꯦꯚꯤꯡ ꯇꯧꯗꯦꯗ ꯑꯈꯣꯏ ꯃꯔꯨꯞ ꯑꯣꯏꯅ ꯁꯥꯅꯔꯤ
ꯐꯩꯌ‌ꯦ ꯑꯗꯨꯁꯨ
ꯃꯔꯨꯞ ꯑꯣꯏꯅ ꯁꯥꯅꯔ ꯑꯗ‌ꯣ ꯑꯁꯤ ꯃꯔꯨꯞ ꯑꯣꯏꯅ ꯀꯅꯥꯕꯨꯁꯨ ꯑꯃꯥꯔꯣꯝꯗꯗꯤ ꯅꯨꯡꯉꯥꯏꯇꯦ
ꯀꯩ ꯀꯩ
ꯑꯃꯔꯣꯝꯗꯗꯤ ꯅꯨꯡꯉꯥꯏꯌꯦ ꯑꯗꯨꯕꯨ ꯑꯃꯔꯣꯝꯗꯗꯤ ꯅꯨꯡꯉꯥꯏꯇꯦꯍꯦ ꯑꯩꯈꯣꯏꯅ ꯅꯤꯡꯕ ꯃꯇꯝꯗ ꯐꯪ ꯗ‌ꯦꯅ‌ꯦ
ꯑ ꯍꯣꯏ ꯑꯗꯨ ꯑꯣꯏꯔꯁꯨ ꯄꯩꯁꯥ ꯇꯨꯡꯁꯤꯂꯦꯗꯅ ꯑꯗꯨꯝ
ꯑꯩꯈꯣꯏꯅ ꯄꯥꯝꯕ ꯃꯇꯝꯗ ꯐꯪꯗꯕꯗꯣ
ꯑ‌ꯣ ꯑꯣ
ꯃꯤꯅ ꯍꯥꯟꯅ ꯂꯧꯕ꯭ꯔꯥ ꯃꯤꯅ ꯀꯔꯤ ꯍꯥꯏꯁꯦ ꯃꯤꯅ ꯍꯥꯟꯅ ꯂꯧꯒꯅꯤ ꯑꯩꯈꯣꯏꯒꯤ ꯑꯗꯨꯅ ꯃꯇꯝ ꯋꯥꯠꯄ ꯃꯇꯝ ꯈꯔ ꯂꯧꯒꯦ ꯍꯥꯏꯔꯁꯨ ꯂꯧꯕ ꯌꯥꯗꯦ
ꯑꯗꯨ ꯑꯣꯏꯔꯁꯨ ꯐꯪꯉꯗꯤ ꯌꯥꯏꯅ
ꯌꯥꯏ ꯀ ꯐ ꯐꯪꯉꯗꯨꯗꯤ ꯀꯥꯏ-ꯀꯥꯏꯗꯦꯗ ꯐꯪꯕꯗꯤ ꯐꯪꯉꯅꯤꯗ ꯑꯗꯨꯕꯨ ꯑꯩꯈꯣꯏꯅ ꯑꯋꯥꯠ ꯠꯄ ꯃꯇꯝꯗ ꯂꯩꯅ
ꯎꯝ
ꯕ꯭ꯔꯣꯈꯣꯏꯗꯤ ꯁꯨꯇꯤ ꯄꯨꯡ ꯀꯌꯥ ꯀꯌꯥꯗ ꯊꯥꯕ꯭ꯔꯣ ꯀꯌꯥꯗꯒꯤ ꯍꯥꯡꯉꯒ
ꯑꯩ ꯑꯩꯗꯤ ꯉꯁꯤꯗꯤ ꯋꯦꯗꯤꯡ ꯄ꯭ꯔꯣꯒ꯭ꯔꯥꯝ ꯂꯩꯕ ꯋꯦꯗꯤꯡ ꯄ꯭ꯔꯣꯒ꯭ꯔꯥꯝꯗ ꯆꯠꯄꯒꯤꯀꯣ
ꯍꯣꯏ
ꯊꯦꯡꯅ ꯂꯣꯏꯅꯤꯗ
ꯑ‌ꯣ ꯑꯣ
ꯃꯈꯣꯏꯒꯤ ꯋꯦꯗꯤꯡ ꯄ꯭ꯔꯣꯒꯔꯥꯝꯗ ꯆꯠꯂꯤꯕꯅꯤ
ꯑ
ꯃꯈꯣꯏꯒꯤ ꯋꯦꯗꯤꯡꯁꯨ ꯅꯨꯡꯉꯥꯏꯕꯅꯤ ꯑꯔ ꯔꯣꯝꯗꯗꯤ ꯑꯩꯈꯣꯏꯒꯤꯗꯨꯒꯥ ꯇꯣꯉꯟꯕꯅꯤꯍꯦ
ꯌꯥꯝ ꯇ ꯉ ꯍꯥꯏ ꯃꯗꯤ
ꯎꯝ ꯑꯩꯈꯣꯏꯒꯤ ꯋꯤꯗꯤꯡꯗꯤ ꯆꯥꯔꯖꯀꯨꯝꯕꯗ ꯇꯧꯋꯦꯕ ꯃꯈꯣꯏꯗꯤ ꯃꯄꯥꯟꯗ ꯆꯀꯣ ꯄꯩꯁꯥ ꯄꯥꯏꯕ ꯈꯣꯏꯅꯤꯅ ꯃꯄꯥꯟꯗ ꯇꯧꯈꯔꯒ ꯀꯔꯤ ꯍꯥꯏꯏꯁꯦꯔꯥ ꯍꯣꯏ ꯃꯤ ꯌꯥꯝ ꯂꯥꯔ ꯇꯧꯕꯅꯤꯍꯦ ꯀꯟꯁꯔ ꯁꯤ ꯍꯣꯏ ꯆꯥꯛ-ꯆꯥꯛ ꯌꯦꯟꯁꯥꯡꯕꯨꯗꯤ ꯑꯩ ꯀꯔꯤ ꯆꯥꯅꯤꯡꯕ꯭ꯔꯥ ꯑꯗꯨꯝ ꯄꯤꯈ꯭ꯔꯅꯤ ꯑꯗꯨꯝ ꯐꯪꯈ꯭ꯔꯦ ꯆꯥꯛ ꯍꯤꯟꯖꯥꯡꯕꯨꯗꯤ ꯃꯈꯣꯏꯗꯤ ꯆꯥꯡ ꯏꯟꯁꯥꯡꯗ ꯈꯔ ꯆꯪꯕꯒꯤꯀꯣ
ꯍꯣꯏ
ꯑꯗꯨꯕꯨ ꯃꯍꯥꯎ ꯂꯩꯇꯕ ꯑꯩꯈꯣꯏꯒꯤꯒꯨꯝꯅ
ꯑꯩꯈꯣꯏꯒꯤꯗꯤ ꯏꯥꯡ ꯏꯟꯁꯥꯡ ꯌꯥꯝꯗ꯭ꯔꯁꯨ ꯐꯖꯅ ꯊꯣꯡꯅꯔꯒ ꯀꯦ ꯑꯩꯈꯣꯌꯒꯤ ꯗꯤ ꯃꯁꯂꯥ ꯑꯃꯥ ꯆꯉꯥ ꯛꯠ
ꯍꯣꯏꯅꯦ ꯑꯗꯨꯝ ꯀꯣꯏꯕꯗꯤ ꯑꯗꯨꯝ ꯆꯠꯇ꯭ꯔꯣ ꯁꯨꯇꯤ ꯀꯩꯀꯥ ꯄꯤꯗ꯭ꯔꯣ ꯅꯣꯏ ꯃꯣꯏꯅ
ꯄꯤꯌꯦꯗ ꯁꯨꯤ ꯁꯨꯇꯤ ꯄꯤꯔꯗꯤ ꯑꯗꯨꯝꯛ ꯀꯣꯏꯕꯗꯤ ꯑꯗꯨꯝ ꯆꯠꯄꯅꯤ ꯄꯩꯁꯥꯒꯤ ꯋꯥꯔꯤ ꯈꯛꯇ ꯑꯣꯏꯔꯦ
ꯑꯗꯨꯗꯤ ꯄꯩꯁꯥ ꯉꯥꯛꯇ ꯉꯥꯏꯔꯦꯍꯦ ꯄꯨꯟꯁꯤꯁꯦ
ꯎꯝ ꯎ ꯄꯩꯁꯥꯒꯤ ꯄꯩꯁꯥ ꯉꯥꯛꯇꯕꯨꯗꯤ ꯃꯄꯥꯟ ꯂꯝꯗ ꯂꯩꯕꯒꯤ
ꯍꯣꯏ ꯏꯆꯦꯁꯨ ꯏꯆꯦꯁꯨ ꯊꯥꯏꯅ ꯐꯥꯔꯃꯥꯁꯤ ꯇꯝꯕꯒꯤ ꯂꯩꯔꯝꯃꯦ ꯄꯩꯁꯥ ꯌꯥꯝ ꯆꯪꯉꯦ
ꯍ
ꯅꯆꯦꯁꯨ ꯅꯆꯦꯁꯨ ꯃꯄꯥꯟꯅ ꯇꯝ ꯀꯥꯃꯔꯁ ꯇꯝꯕꯅꯦꯕ
ꯇꯝꯂꯒ ꯐꯝꯃꯁꯤ ꯐꯝꯃꯔꯝꯕ ꯃꯄꯥꯟꯗ
ꯍ ꯑꯗꯨ ꯑꯗꯨꯗꯤ ꯌꯥꯝ ꯐꯥꯏꯅ
ꯑꯃꯨꯛ ꯊꯣꯛꯂꯛꯈ꯭ꯔꯦꯗ ꯃꯅꯤꯄꯨꯔꯗ
ꯆꯪꯅ ꯀꯣꯏꯅ ꯑꯗꯨꯗꯤ
ꯃꯥ ꯊꯣꯛꯂꯛꯈ꯭ꯔꯦ ꯑꯃꯨꯛ ꯋꯥꯔꯦ ꯍꯥꯏ
ꯑꯣ
ꯃꯅꯤꯄꯨꯔ ꯑꯦ ꯑꯁꯤꯗ ꯑꯣꯏꯅ ꯇꯧꯔꯒꯦ ꯍꯥꯏꯌꯦ
ꯑ ꯇ꯭ꯔꯦꯟ ꯂꯩꯔꯗꯤ ꯑꯩꯈꯣꯏꯔꯣꯝꯗ ꯑꯣꯏꯅ ꯇꯧꯕꯅꯤꯅ ꯅꯨꯡꯉꯥꯏꯔꯤꯦꯅ
ꯍꯣꯏ ꯌꯥꯝ ꯋꯥꯏꯌꯦ ꯏꯃꯅꯕꯤ ꯃꯤ ꯑꯃꯁꯨ ꯂꯩꯕꯅꯦ
ꯑꯩ ꯑꯩꯈꯣꯏ ꯃꯤꯍꯥꯏ ꯑꯩꯈꯣꯌꯒꯤꯗ ꯇꯤ ꯃꯤ ꯌꯥꯝꯕꯅꯤ ꯍꯦ
ꯍ ꯃꯤ
ꯑꯩꯈꯣꯏꯒꯤ ꯃꯤ ꯈꯛꯇ ꯄꯨꯕꯅꯤ
ꯑꯣ ꯅꯣꯏꯁꯤ ꯌꯥꯝ ꯂ ꯀꯩꯒꯤꯔꯣ ꯍꯣꯇꯦꯜꯗ ꯂꯩꯕꯒꯤꯔꯣ ꯃꯅꯨꯡꯗ
ꯍꯣꯏ ꯃꯤ ꯀꯣ ꯏꯟꯗꯔꯦꯀꯣ
ꯍꯣꯏ
ꯑꯉꯥꯡ ꯃꯆꯥꯈꯣꯏ ꯁꯥꯟꯅꯔꯒ ꯔꯂꯥꯏꯕꯒꯤꯅꯤ
ꯍꯣꯏ ꯍꯣꯏ ꯑꯁ ꯑꯩꯈꯣꯏꯁꯦꯅꯦ
ꯍꯣꯏ
ꯎꯝ ꯗꯦꯠ ꯅꯥꯏꯟꯗꯒꯤ ꯗꯦꯠ ꯐꯤꯁꯇꯤꯟ ꯐꯥꯎ
ꯍꯣꯏ
ꯅꯣꯔꯠ ꯏꯁ ꯃꯅꯨꯡꯗ ꯑꯁꯤ ꯑꯦꯁꯅ ꯍꯧꯕ ꯂꯝꯗꯣ ꯑꯗꯨꯁꯨ ꯆꯠꯀꯅꯤ
ꯑꯩꯅ ꯑꯗꯨꯝ
ꯍꯥ
ꯀꯃꯥꯏ- ꯀꯃꯥꯏ ꯇꯧꯔꯤꯒꯦ ꯑꯗꯨꯔꯣꯝꯗ
ꯈꯪꯗꯦ ꯃꯐꯝ ꯐꯖ -ꯐꯖꯕ ꯌꯥꯝ ꯂꯩ ꯍꯥꯏꯌꯦ ꯑꯗꯨꯝ
ꯑꯣ ꯀꯝ ꯀꯣꯏꯕ ꯑꯣꯏꯅ ꯆꯠꯒꯗꯧꯕꯔꯥ
ꯍꯣꯏ ꯀꯣꯏꯕ ꯑꯣꯏꯅ ꯆꯠꯇꯣꯏꯅꯦ ꯅꯠꯇꯦ -ꯅꯠꯇꯦ ꯏꯃꯥꯟꯅꯕꯁꯤꯡꯅ
ꯑꯣ
ꯁꯝꯃꯔ ꯚꯦꯀꯦꯁꯟ -ꯚꯦꯀꯦꯁꯟꯒꯤ ꯑꯗꯨꯝ ꯀꯣꯏꯕ ꯆꯠꯇꯣꯏꯅꯦ
ꯅꯨꯡꯉꯥꯏꯅ
ꯅꯨꯡꯉꯥꯏꯌꯦ ꯄꯩꯁꯥ ꯌꯥꯝ ꯆꯪꯉꯦ ꯏꯄꯥꯈꯣꯏ ꯌꯥꯝ ꯆꯩꯌꯦ ꯑꯁ ꯀꯣꯏꯕ ꯆꯠꯇꯕꯁꯨ ꯌꯥꯕꯕꯨ ꯍꯥꯏꯌꯦ
ꯑꯩ ꯀꯔꯤꯅꯣ ꯗꯥꯏꯗꯤ ꯀꯔꯝ ꯀꯥꯟꯗ ꯀꯣꯏ ꯆꯠꯀꯅꯤ ꯍꯥꯅꯨꯕ ꯑꯣꯏ ꯀꯥꯟꯗ ꯆꯠꯀꯔꯣ
ꯍꯣꯏ ꯑꯗꯨꯅ ꯑꯩꯅ ꯑꯁ ꯍꯟꯗꯛꯇꯤ ꯆꯠꯈ꯭ꯔꯒꯦ ꯑꯩꯈꯣꯏ ꯕꯦꯁ ꯑꯩꯈꯣꯏ ꯇꯝꯃꯤꯟꯅꯕ ꯁꯤꯡ ꯃꯦꯃꯣꯔꯤ ꯑꯣꯏꯅ ꯆꯠꯂꯒꯦ ꯍꯥꯏꯔꯦ ꯍꯣꯏ- ꯍꯣꯏ ꯍꯥꯏꯔꯦ ꯑꯃꯨꯛ ꯑꯗꯨ ꯆꯠꯂꯅꯤ ꯑꯗꯨꯒꯤ ꯑꯦꯛꯁꯇ꯭ꯔꯥ ꯏꯟꯀꯝ ꯒꯤꯑꯣꯏꯅ ꯍꯧꯖꯤꯛ ꯑꯩ ꯊꯕꯛ ꯇꯧꯔꯤꯁꯤꯅꯦ
ꯎꯝ ꯌꯥꯝ ꯐꯩꯅ ꯃꯤ -ꯃꯤ ꯌꯥꯝꯈ꯭ꯔꯕꯅꯤ ꯍꯦ ꯁꯤꯗ
ꯑꯁ ꯌꯥꯝꯃꯦ
ꯀꯅꯥ -ꯀꯅꯥꯅꯣ ꯀꯔꯤꯅꯣꯁꯨ ꯍꯥꯏꯕ ꯈꯪꯗꯦ
ꯁꯛ ꯈꯪꯅꯕ ꯌꯥꯝ ꯌꯥꯎꯋꯦ ꯑꯩꯗꯤ
ꯑꯣ ꯍꯣꯏ ꯈꯪꯅꯕꯁꯨꯗꯤ ꯂꯩꯌꯦꯗ ꯍꯣꯏ
ꯑꯁ ꯌꯥꯝ ꯌꯥꯎꯋꯦ ꯑꯩꯒꯤꯗꯤ
ꯎꯝ ꯌꯥꯎꯔꯝꯅꯤ
ꯑꯣꯏ
ꯃꯄꯥꯟ ꯊꯣꯛꯑꯗꯤ ꯌꯥꯝ ꯁꯥꯕ ꯃꯅꯨꯡꯗ ꯆꯪꯉꯗꯤ ꯃꯤꯒꯤ ꯃꯈꯣꯟ ꯌꯥꯝꯕꯀꯣ
ꯋ
ꯃꯅꯨꯡꯗꯗꯤ ꯑꯦꯁꯤ ꯂꯩꯕꯒꯤ ꯐꯝꯕ ꯅꯨꯡꯉꯥꯏꯕ ꯃꯄꯥꯟꯗꯗꯤ ꯑꯁ ꯁꯥꯃꯟꯕꯒꯤ ꯇꯜꯂꯦ ꯍꯣꯏ
ꯅꯨꯡꯉꯥꯏꯅꯦ
ꯃꯄꯥꯟ -ꯃꯄꯥꯟ ꯊꯣꯛꯑꯗꯤ ꯑꯥ ꯅꯨꯡꯁꯥꯅ ꯌꯩꯕꯗ ꯁꯨꯋꯥꯏꯔꯣꯝꯗꯗꯤ ꯁꯥꯕꯅꯦꯕ
ꯍꯣꯏ
ꯑꯩꯈꯣꯏꯔꯣꯝꯒꯤꯒ ꯃꯥꯟꯅꯗꯕꯅꯦ
ꯁꯨꯋꯥꯏꯗꯗꯤ ꯁꯥꯏ ꯍꯥꯏꯔꯁꯨ ꯐꯤ ꯀꯩꯅꯣ ꯇꯧꯔꯒ ꯇꯨꯝꯃꯦ ꯑꯗꯨꯝ ꯑꯩꯗꯤ
ꯎꯝ ꯑꯩꯈꯣꯏ ꯁꯤꯗꯗꯤ ꯑ ꯃꯅꯨꯡ ꯌꯨꯝ ꯃꯅꯨꯡꯗ ꯐꯝꯃꯒ ꯐꯦꯟ ꯊꯥꯔꯁꯨ ꯍꯨꯃꯥꯡ ꯊꯣꯛꯄꯅꯤ ꯍꯦ ꯑꯩꯈꯣꯏꯒꯤ- ꯑꯩꯈꯣꯏꯒꯤꯔꯣꯝꯒꯨꯝꯅ ꯎꯄꯥꯥꯟꯝꯕꯤꯁꯨ ꯀꯔꯤ- ꯀꯔꯤꯁꯨ ꯌꯥꯝ ꯎꯗ ꯇꯕꯅꯤꯅꯀꯣ
ꯍ ꯍꯣ ꯍꯣꯏ ꯑꯗꯝ ꯅꯪ ꯆꯍꯤ ꯀꯌꯥꯃꯨꯛꯇꯤ ꯁꯨꯔꯕꯣ
ꯍꯜꯂꯣ
ꯍ ꯇꯥꯏꯌꯦ
ꯅꯪꯒꯤ ꯆꯍꯤ ꯀꯌꯥꯃꯨꯛꯇꯤ ꯁꯨꯔꯕꯣ
ꯑꯁ ꯑꯩꯗꯤ ꯌꯥꯝꯗ꯭ꯔꯤꯗ ꯇ꯭ꯋꯦꯟꯇꯤ ꯐꯥꯏꯚ ꯈꯛꯇ ꯑꯣꯏꯔꯤꯗ
ꯑꯩꯅ ꯇ꯭ꯋꯦꯟꯇꯤ ꯇꯨ ꯍꯣꯏ ꯍꯣꯏ ꯇ꯭ꯋꯦꯟꯤ ꯇꯨ ꯇ꯭ꯋꯦꯟꯇꯤ ꯊ꯭ꯔꯤ ꯁꯨꯗꯧꯔꯦ ꯁꯦꯞꯇꯦꯝꯕꯔ ꯗꯦꯠ ꯅꯥꯏꯟꯗ
ꯑꯣ ꯌꯥꯝ ꯈꯦꯗꯥꯕꯗꯤ ꯅꯗ
ꯍꯥ ꯍ ꯑꯁ ꯋꯥꯏꯑꯦ ꯈꯪꯗꯦꯀꯣ ꯆꯍꯤꯁꯦ ꯑꯗꯨꯝ ꯊꯨꯅ ꯆꯠꯂꯦ ꯑꯍꯟ ꯑꯣꯏꯅꯤꯡꯗꯦ
ꯑꯍꯟ ꯑꯍꯟ ꯑꯣꯏꯁꯤꯜꯂꯛꯄꯒꯤꯗ ꯀꯔꯤꯅꯣ ꯈꯪꯗ꯭ꯔꯦ ꯋꯥꯈꯜꯁꯨ ꯋꯥꯕ ꯍꯧꯈ꯭ꯔꯦ ꯍ
ꯑꯦ
ꯃꯝꯅ ꯄꯥ ꯃꯇꯝꯅ ꯄꯨꯔ ꯀꯨꯃ ꯂꯦ
ꯐꯔꯣꯏ ꯑꯩꯗꯤ ꯑꯩꯅ ꯇꯝꯃꯤꯁꯦ ꯑꯣꯏꯗ꯭ꯔꯗꯤ ꯑꯩꯁꯨ ꯃꯄꯜ ꯂꯝ ꯗ ꯊꯕꯛ ꯇꯧꯕ ꯆꯠꯂꯅꯤ ꯑꯃ ꯍꯦꯛꯇ
ꯀꯥꯏꯅꯦꯅ ꯆꯜꯂꯣ ꯅ
ꯍꯣꯏ ꯍꯣꯏ
ꯎꯝ ꯐꯜ ꯃꯄꯥꯟ ꯂꯝꯗ ꯂꯩꯕꯁꯨ ꯐꯪꯉꯩ
ꯂꯩꯁꯥꯕꯤ ꯄꯥꯈꯪ ꯐꯖ ꯐꯖꯕ ꯎꯔꯝꯅꯤꯀꯣ
ꯑꯩ ꯍ ꯑꯗꯨꯕꯤ ꯑꯣꯏꯣꯏꯗ ꯑ ꯁꯤꯡꯒꯜꯅꯤ ꯍꯥꯏꯕ ꯍꯣꯏ ꯑꯗꯨꯕꯨꯗꯤ ꯌꯥꯝ ꯎꯑꯦꯕ ꯑꯗꯨꯕꯨ ꯁꯤꯡꯒꯔꯅꯤ ꯍꯥꯏꯕꯨꯗꯤ ꯅꯪ ꯎꯔꯣꯏ
ꯍ
ꯃꯥꯒꯤ ꯀꯣꯄꯥꯜ ꯀꯣꯄꯜ ꯉ ꯀ
ꯍꯣꯏ ꯑꯗꯨꯝ ꯑꯣꯄꯦꯟ ꯑꯣꯏꯅ ꯆꯠꯂꯝꯃꯅꯤꯀꯣ
ꯑꯩꯈꯣꯏꯗꯤ ꯑꯩꯈꯣꯏꯗꯤ ꯂꯩꯇꯕꯅꯤꯅ ꯃꯈꯣꯏꯕꯨ ꯌꯦꯡꯉꯒ ꯂꯩꯕꯅꯤ ꯑꯩꯣꯏ ꯃ ꯆꯥꯆꯦ ꯍꯥꯏꯔꯗꯤ ꯑꯁ ꯑꯩ ꯑꯃ ꯄꯨꯔꯥꯀꯅꯤ ꯍꯥꯏꯅ ꯀꯣ
ꯍꯥꯏꯣꯏ
ꯐꯔꯒꯅꯤ ꯀꯣꯏꯗꯤ ꯂ ꯏꯗꯦ ꯀꯔꯤꯗꯥ ꯑꯣꯅꯤ
ꯑꯗꯨꯗ ꯃꯄꯥꯟ ꯂꯝꯗ ꯑꯩꯈꯣꯏ ꯃꯤꯁꯨ ꯌꯥꯝ ꯂꯩꯕ ꯃꯥꯜꯂꯦꯕꯣ ꯑꯗꯨꯗꯤ
ꯍꯣꯏ ꯌꯥꯁꯤ ꯌꯥ ꯌꯥꯝ ꯃꯅꯤ
ꯑꯩꯅ ꯂꯩꯕ ꯃꯐꯝ ꯑꯁꯤ ꯌꯥꯝꯕꯅꯤꯍꯦ
ꯑꯗꯨꯝ ꯂꯥꯏꯔꯤꯛ ꯇꯝꯕ ꯁꯤ꯭ꯔꯣ ꯊꯕꯛ ꯇꯧꯕꯁꯤꯔꯣ
ꯂꯥꯏꯔꯤꯛ ꯇꯝꯕꯁꯨ ꯂꯩ ꯊꯕꯛ ꯇꯧꯕꯁꯨ ꯂꯩ ꯑꯗꯨ ꯁꯤꯗꯂꯔ ꯀꯔꯤ ꯍꯥꯏꯁꯤꯔ ꯃꯣꯏꯒꯤ ꯐꯦꯃꯤꯂꯤ ꯐꯦꯃꯤꯂꯤ ꯂꯩꯕꯁꯨ ꯂꯩꯌꯦ
ꯑꯥ
ꯄꯩꯁꯥ ꯄꯥꯏꯕꯈꯣꯏꯗꯤ ꯃꯣꯏꯅ ꯔꯦꯟ ꯂꯧꯔꯒ ꯂꯩꯕꯅꯤꯅꯀꯣ
ꯍꯥꯣꯏ
ꯏꯅꯅꯨꯡ ꯉꯔ ꯂꯩ ꯏꯅꯤ ꯃꯗꯤ ꯀꯝ ꯀꯝꯄꯅꯤꯗ ꯇꯧꯕ ꯂꯩꯌꯦ ꯀꯄꯅꯤ ꯀꯝꯄꯅꯤꯅꯦꯅ ꯑꯁ ꯅꯨꯡꯗꯥꯡꯗ ꯇꯧꯕꯀꯣ
ꯍꯣꯏ
ꯊꯕꯛꯛꯇꯁꯨ ꯅꯨꯡꯗꯥꯡꯗ ꯇꯧꯕ ꯑꯗꯨꯒꯤ ꯅꯨꯡꯗꯥꯡꯗ ꯇꯧꯕ ꯊꯕꯛꯅꯤ ꯇꯟꯕ
ꯍꯣꯏ ꯑꯁꯤ ꯑꯩꯈꯣꯏ ꯏꯆꯦꯒꯤ ꯃꯃꯥꯗꯣ ꯃꯥꯏ ꯕꯣꯏ ꯐ꯭ꯔꯦꯟ ꯃꯥꯏ ꯅꯨꯄꯥꯗꯣ ꯍꯥꯏꯕꯗꯤ ꯏꯆꯦ ꯍꯥꯏꯕꯨ ꯑꯩ ꯄꯣꯛꯃꯤꯟꯅꯗꯕ ꯄꯣꯛꯃꯤꯟꯅꯕ ꯅꯠꯇꯕ
ꯑ
ꯑꯗꯨ ꯃꯥ ꯊꯕꯛ ꯇꯧꯋꯦꯕ ꯃꯥꯏꯗꯤ ꯗꯥꯏꯔꯦꯛ ꯈꯦꯂꯦ
ꯎꯝ ꯑꯗꯨꯝ ꯐꯖꯅ ꯇꯧꯔꯅꯤ ꯂꯥꯏꯔꯤꯛ ꯂꯥꯏꯁꯨꯁꯨ ꯍꯩꯔꯗꯤ ꯑꯗꯨꯝ ꯐꯪꯉꯅꯤꯅ
ꯍꯣꯏ ꯍꯣꯏ ꯍꯣꯏ ꯂꯥꯏꯔꯤꯛ ꯐꯖꯅꯗꯤ ꯍꯥꯏꯕꯒꯤ
ꯎꯝ ꯃꯥꯒꯤ ꯁꯔꯇꯤꯐꯦꯠ ꯕꯤ ꯑꯦꯦꯝ ꯑꯦ ꯎ ꯀꯔꯤ ꯍꯥꯏꯁꯤꯦꯔ ꯒ꯭ꯔꯦꯖꯨꯋꯦꯠꯀꯤ ꯂꯩꯔꯗꯤ ꯑꯗꯨꯝ ꯄꯣꯁꯇꯤ ꯐꯖ ꯐꯖꯕ ꯂꯩꯅꯤꯅ ꯑꯩꯈꯣꯏꯅ ꯑꯩꯈꯣꯏꯅ ꯈ ꯈꯔ ꯈꯛꯇ ꯇꯝꯃꯒ ꯆꯪꯕꯒꯤꯀꯣ
ꯍꯥꯏꯥꯏ ꯇꯗ
ꯎꯝ
ꯍꯥꯏꯔꯤꯕ ꯋꯥꯅꯤ ꯍꯟꯇꯛꯀꯥꯟꯗꯤ ꯂꯥꯏꯔꯤꯛ ꯇꯝꯒꯦ ꯌꯥꯝ ꯇꯝꯃꯁꯨ ꯊꯕꯛꯇꯤ ꯌꯥꯎꯋ ꯋꯥꯔꯕꯅꯤꯀꯣ ꯑꯩꯈꯣꯏ ꯂꯝꯗꯝꯗꯗꯤ
ꯌꯑꯥꯏ ꯌꯥꯝ ꯇꯝꯅꯁꯨ ꯄꯩꯁꯥ ꯂꯩꯗ꯭ꯔꯗꯤ ꯑꯗꯨꯨꯛ ꯆꯪꯕ ꯌꯥꯗꯦꯗꯣ
ꯍꯣ ꯍꯣꯏ
ꯄꯩꯁꯥꯅ ꯑꯃꯨꯛ ꯄꯩꯁꯥ ꯇꯥꯅꯤꯡꯉꯥꯏ ꯄꯩꯁꯥ ꯑꯃꯨꯛ ꯆꯪꯕꯅꯤꯍꯦ
ꯍꯣꯏ ꯑꯗꯨꯅꯦ
ꯑꯗꯨꯒꯤ ꯋꯥꯕꯅꯤꯍꯦ ꯑꯩꯈꯣꯏ ꯑꯩꯈꯣꯏ ꯄꯩꯁꯥ ꯄꯩꯁꯥ ꯄꯥꯏꯗꯨꯕ ꯑꯩꯈꯣꯏ ꯏꯃꯨꯡ ꯈꯣꯏꯗꯤ ꯋꯥꯕꯅꯦꯕ
ꯃꯥꯅꯦ ꯃꯥꯅꯦ
ꯑꯗꯨꯝ ꯌꯨꯝꯗꯤ ꯅꯤꯡꯁꯤꯡꯗ꯭ꯔꯣ ꯅꯪ ꯌꯨꯝ ꯆꯠꯅꯤꯡꯕꯗꯤ ꯐꯥꯎꯗ꯭ꯔꯣ
ꯐꯥꯎꯕꯗꯤ ꯐꯥꯎꯔꯛꯑꯏꯗ ꯑꯗꯨꯕꯨ ꯑꯁ ꯀꯔꯤ ꯇꯧꯅꯤ ꯆꯠꯅꯤꯡꯉꯥꯏ ꯃꯇꯝ ꯐꯔꯛ ꯇꯥꯕꯥꯀꯣ
ꯍꯣꯏ
ꯑꯩꯈꯣꯏꯒꯤ ꯑꯩꯈꯣꯏꯒꯤ ꯂꯝꯗ ꯄ꯭ꯔꯣꯕ꯭ꯂꯦꯝꯗꯨꯒ
ꯍꯣꯏ ꯆꯠꯄ ꯃꯇꯝ ꯂꯩꯒꯅꯤꯗ ꯅꯪꯁꯦ ꯇꯝꯗ ꯂꯩꯕ꯭ꯔꯣ ꯑꯣꯔ ꯆꯤꯡꯗ ꯂꯩꯕ꯭ꯔꯣ ꯅꯣꯏ ꯃꯐꯝꯗꯣ
ꯑꯩꯗꯤ ꯁꯤꯁꯤꯡꯅꯤꯗ
ꯑꯣ ꯑꯣ ꯑꯣ ꯅꯨꯡꯉꯥꯏꯕ ꯂꯩꯅ ꯑꯗꯨꯝ
ꯑꯦ ꯑꯩꯈꯣꯏ ꯑꯩꯈꯣꯏꯒꯤ ꯂꯝꯁꯤꯅꯅ ꯍꯦꯟꯅ ꯅꯨꯡꯉꯥꯏꯗꯅ ꯂꯩ ꯑꯩꯕꯨꯕꯨꯗꯤꯀꯣ
ꯍꯣꯏ
ꯑꯗꯨꯕꯨ ꯆꯪꯈ꯭ꯔꯕꯅꯤꯅ ꯈꯔꯗꯤ ꯇꯧꯔꯒ ꯊꯣꯛꯅꯤꯡꯕꯗꯣ
ꯑꯗꯨ
ꯎꯝ
ꯍꯥꯏ ꯏꯕꯥꯅꯤꯒꯤ ꯊꯕꯛꯁꯦ ꯀꯨꯏꯔꯦꯍꯦ
ꯑꯣ ꯀꯣꯏꯍꯦ
ꯑꯗꯨ ꯕ꯭ꯔꯣ ꯁꯛ ꯈꯪꯅꯁꯤꯅ ꯑꯗꯨꯝ ꯍꯣꯔꯦꯟ ꯂꯣꯏꯔꯀꯥꯟꯗ ꯊꯥꯔꯛꯑꯣ ꯀꯣ
ꯍꯣꯏ ꯍꯣꯏ ꯐꯔꯛꯁꯤꯦ ꯐꯔ ꯆꯔꯥ ꯀꯍ
ꯑ
ꯑꯁ ꯑꯃꯃꯟꯕꯒꯤ ꯃꯅꯨꯡ ꯑꯃꯨꯛ ꯆꯪꯈ꯭ꯔꯒꯦꯔ ꯆꯪꯉꯗꯤ ꯑꯃꯨꯛꯀ
ꯑꯁꯤꯗꯗꯤ ꯅꯣꯡ ꯇꯥꯔꯝꯃꯦ ꯍꯧꯖꯤꯛ
ꯑꯣ ꯁꯉꯥꯏ ꯁꯤꯔꯣꯝꯅꯗꯤ ꯅꯧ ꯇꯥꯕ ꯃꯇꯝ ꯅꯠꯇꯦꯗ ꯅꯣꯕꯦꯝꯕꯔ ꯗꯤꯁꯦꯝꯕꯔ ꯖꯅꯋꯥꯔꯤꯗ ꯅꯣꯡ ꯇꯥꯕ ꯃꯇꯝꯅꯤ
ꯍꯣꯏ
ꯎꯝ ꯍꯧꯖꯤꯛꯇꯤ ꯅꯣꯡ ꯇꯥꯕ ꯃꯇꯝ ꯅꯠꯇꯦ
ꯎꯝ
ꯆꯠꯂꯒ ꯆꯔꯆ ꯆꯠꯀꯅꯤ ꯍꯥꯏꯔꯒ ꯆꯔꯆꯁꯨ ꯑꯃꯐꯥꯎ ꯆꯠꯇ꯭ꯔꯦ ꯍꯜꯂꯛ ꯑ ꯑꯃ
ꯎꯝ
ꯅꯣꯏ ꯃꯐꯝꯗꯗꯤ ꯅꯪ ꯑꯗꯨꯝ ꯆꯔ ꯆꯠꯄ꯭ꯔꯣ
ꯍꯣꯏ ꯃꯔꯥꯡ ꯃꯔꯛꯇ ꯆꯠꯂꯤꯗ ꯈꯔ ꯂꯥꯞꯄꯒꯦꯀꯣ ꯑꯩꯈꯣꯏꯒꯤ ꯑꯩꯈꯣꯏꯒꯤ ꯆꯥꯔꯆꯀ
ꯍꯣꯏ
ꯃꯣꯏ ꯃꯣꯏꯒꯤ ꯆꯥ ꯆ ꯆꯠꯂꯒ ꯃꯣꯏꯒꯤ ꯂꯣꯟꯟꯁꯨꯨ ꯈꯥꯡꯗꯦ ꯄꯤꯗꯥ ꯋꯥꯅꯤ
ꯑꯣ
ꯑꯗꯨꯕꯨ ꯑꯩꯈꯣꯏ ꯑꯩꯈꯣꯏꯒꯤ ꯆꯥꯔꯁꯨ ꯂꯩꯕꯅꯦꯕ ꯍꯣꯏꯒꯤ ꯆꯥꯖ ꯃꯔ ꯃꯔ ꯍ ꯆꯂꯗ
ꯐꯌꯦ ꯐꯌꯦ
ꯃꯤ ꯌꯥꯝꯃꯒꯦꯀꯣ ꯑꯩꯈꯣꯏꯒꯤ ꯆꯥ ꯀꯁꯨ ꯅꯨꯡꯉꯥꯏꯗ
ꯍꯣꯏ
ꯈ꯭ꯔꯤꯁꯃꯥꯁꯒꯨꯝꯕꯗ ꯑꯗꯨ ꯃꯤ ꯌꯥꯝꯕꯅꯤꯅꯀꯣ
ꯍꯣꯏ ꯈꯨꯟꯗꯛꯀꯤ ꯍꯦꯟꯅ ꯅꯨꯡꯉꯥꯏꯔꯝꯃꯅꯤ ꯑꯃꯔꯣꯝꯗ ꯍꯥꯏꯔꯗꯤ
ꯍ ꯈꯨꯟꯗꯒꯤ ꯍꯦꯟꯅ ꯅꯨꯡꯉꯥꯏꯗ ꯃꯤ ꯑꯅꯧ ꯑꯅꯧꯕꯁꯤꯡꯀꯣ
ꯍ‌ꯦ ꯑꯅꯧ ꯑꯅꯧꯕꯁꯤꯡꯗꫭ ꯅꯔꯒ
ꯃꯥꯅꯤ ꯃꯥꯅꯤ
ꯑꯗꯨꯕꯨ ꯑꯩꯈꯣꯏꯒꯤ ꯂꯣꯝꯗꯒꯨꯝꯅ ꯅꯨꯡꯉꯥꯏꯕꯗꯤ ꯅꯨꯡꯉꯥꯏꯕꯗꯤ ꯑꯩꯈꯣꯏꯔꫭꯝ ꯂꯩꯕꯒ‌ꯦ ꯇꯔꫭ ꯃꯤꯒꯤ
ꯃꯣꯏꯅ ꯑ ꯃꯣꯏꯅ ꯑꯩꯈꯣꯏꯕꯨ ꯌꯦꯡꯁꯤ ꯌꯦꯡꯕꯗ ꯃꯤꯁꯨꯞꯅ ꯌꯦꯕꯅꯤ ꯍ‌ꯦ